ꯍꯜꯂꯣ ꯇꯥꯔꯕ꯭ꯔꯣ ꯑꯣ ꯑꯩꯁꯦ ꯇꯦꯇꯨ ꯍꯛꯀꯦꯅ ꯇꯧꯔꯝꯕꯅꯦ ꯃꯤ ꯉꯥꯏꯔꯝꯕꯅꯦ꯫
ꯀꯩ ꯍꯛꯀꯦ ꯍꯥꯏꯅ ꯀꯩ ꯑꯃꯨꯛ ꯍꯧꯅꯤꯡꯉꯛꯑꯒꯦ
ꯑꯩ ꯍꯛꯅꯤꯡꯕꯩ ꯅꯠꯇꯤꯌꯦ ꯑꯩꯅ ꯍꯛꯇꯣꯏꯅꯦ ꯃꯤ ꯉꯁꯤ ꯂꯥꯛꯀꯅꯤ ꯍꯥꯏꯕ
ꯗꯨꯗꯤ ꯍꯛꯄꯤꯒꯦꯅ ꯅꯪꯗꯤ ꯊꯥꯏꯅ ꯇꯦ ꯇꯨꯗ ꯌꯥꯝ ꯉꯥꯎꯈꯤꯗꯥꯏꯅꯤ ꯅꯪ ꯇꯦꯇꯨꯒ ꯍꯥꯞꯅꯤꯡꯗ꯭ꯔꯣ꯫
ꯍꯛꯇꯣꯏꯅꯦ ꯍꯛꯇꯧꯕ ꯑꯃ ꯂꯩꯌꯦ ꯑꯩꯒꯤ
ꯑꯣ ꯀꯔꯤ ꯀꯔꯤ ꯃꯃꯤꯡꯂꯣ ꯃꯁꯛ ꯂꯣ
ꯃꯃꯤꯡ ꯊꯥ ꯃꯁꯛ ꯑꯣꯏꯅ ꯊꯥꯔꯦ ꯇꯧꯕ ꯃꯁꯛ ꯑꯣꯏꯅ
ꯃꯤ ꯃꯁꯛꯂꯣ ꯅꯠꯇ꯭ꯔꯒ ꯀꯔꯤ ꯃꯤ ꯃꯃꯤꯠ ꯑꯣ ꯃꯤ ꯃꯃꯤꯠ ꯌꯥꯏꯅꯦ ꯑꯗꯨꯁꯨ ꯑꯩ ꯑꯩꯉꯣꯟꯗ ꯂꯥꯛꯑꯣ ꯑꯣꯐꯔ ꯇꯧꯒꯦ
ꯑꯣ ꯅꯪ ꯀꯌꯥ ꯀꯌꯥ ꯀꯃꯥꯏꯅ ꯇꯧꯕ
ꯑꯁ ꯑꯩꯗꯤ ꯃꯌꯥꯝꯗꯒꯤ ꯍꯣꯡ ꯍꯣꯡ ꯊꯥꯏꯗꯣ ꯅꯪꯒꯤꯅꯤꯅ ꯈꯤꯇꯪ ꯇꯥꯡꯈꯠꯂꯛꯄꯁꯨ ꯌꯥꯏ
ꯑꯣ ꯍꯣꯏ ꯃꯌꯥꯝ ꯅꯣꯝꯅꯕ ꯆꯥꯡꯗꯒꯤ ꯍꯦꯟꯒꯠꯇꯣꯏꯕ
ꯈꯤꯇꯪ ꯃꯔꯝꯗꯤ ꯅꯪ ꯅꯪ ꯃꯔꯝꯗꯤ ꯑꯩ ꯈꯪꯉꯦꯕ ꯅꯪ ꯋꯥ ꯈꯔ ꯄꯦꯜꯂꯛꯀꯅꯤ ꯃꯨꯠꯊꯠꯂꯛꯏꯑꯣ ꯃꯨꯠꯊꯠꯂꯛꯏꯑꯣ ꯗ꯭ꯔꯣꯋꯤꯡ ꯅꯠꯇꯦꯗꯣ ꯑꯗꯨꯅ ꯅꯪ ꯏꯁꯇꯥꯏꯜ ꯏꯁꯇꯥꯏꯜ ꯈꯔꯗꯤ ꯍꯥꯏꯔꯛꯀꯅꯤꯕ ꯑꯩ ꯈꯪꯉꯦꯕ ꯑꯗꯨꯅ꯫ ꯈꯔ ꯍꯦꯟꯒꯠꯍꯧꯕꯅꯤꯗ ꯍꯥꯟꯅ꯫
ꯍꯣꯏ ꯌꯥꯏꯌꯦ꯫ ꯀꯔꯝ ꯀꯥꯟꯗ ꯁꯪꯗꯣꯏꯅꯣ ꯍꯧꯖꯤꯛ ꯑꯗꯨꯝ ꯉꯁꯤ ꯌꯥꯒꯗ꯭ꯔꯣ ꯅꯠꯇ꯭ꯔꯒꯅ ꯍꯌꯦꯡ ꯉꯁꯤ ꯑꯣꯗꯔ ꯂꯩꯕ꯭ꯔꯣ ꯃꯤꯒꯤ
ꯉꯁꯤꯗꯤ ꯌꯥꯔꯔꯣꯏꯌꯦ ꯀꯩꯅꯣ ꯇꯧꯔꯣ ꯉꯁꯤꯗꯤ ꯑꯩ ꯃꯤ ꯑꯅꯤ ꯂꯥꯛꯀꯅꯤꯕ ꯑꯗ ꯑꯃꯗꯨꯕꯨꯗꯤ ꯖꯁ ꯀꯩꯅꯣ ꯈꯛꯇꯅꯦ ꯄꯤꯛꯑꯦꯕ꯫ ꯃꯃꯤꯡ ꯃꯆꯥ ꯑꯃꯈꯛ ꯃꯣꯏ ꯑꯩꯈꯣꯏꯒꯤ ꯆꯥꯟꯅꯕꯤꯒꯤ ꯃꯃꯤꯡ ꯃꯆꯥ ꯑꯃꯈꯛ ꯍꯛꯀꯗꯕꯅꯦꯕ ꯑꯗꯣ ꯀꯨꯏꯔꯣꯏꯕ ꯑꯗꯨꯒ ꯑꯃꯗꯨꯗꯤ ꯈꯔ ꯀꯩꯅꯣ ꯇꯧꯋꯦꯕ ꯆꯥꯎꯕ ꯃꯣꯏꯒꯤ ꯅꯨꯡꯁꯥꯒ ꯌꯦꯛꯄꯗꯣ꯫
ꯎ꯫
ꯑꯗꯨ ꯌꯦꯛꯇꯣꯏꯅꯦꯕ ꯑꯗꯨꯅ ꯈꯔ ꯀꯨꯏꯔꯅꯤꯕ ꯐꯨꯜꯅꯦꯕ ꯄꯥꯝꯕꯣꯝꯗꯣ ꯁꯣꯜꯖꯔꯗꯣ ꯐꯨꯜꯗ ꯂꯥꯛꯄ꯫ ꯂꯥꯛꯀꯗꯣꯏꯅꯤꯅ ꯑꯗꯒꯤ ꯑꯩꯗꯤ ꯑꯩꯗꯣ ꯑꯗꯨ ꯌꯦꯛꯄꯩ ꯋꯥꯔꯀꯥꯟꯗꯗꯤ ꯅꯪꯒꯤꯗꯣꯛ ꯌꯦꯛꯄꯗ ꯊꯤꯈꯤꯕꯁꯨ ꯌꯥꯏꯗꯅ ꯍꯛꯄꯗ ꯑꯗꯨꯅ ꯍꯌꯦꯡ ꯐꯖꯅ ꯐꯅ ꯂꯥꯛꯑꯣ ꯑꯗꯨꯒ ꯍꯛꯊꯔꯁꯦ
ꯍꯣꯏ ꯍꯣꯏ ꯑꯗꯨꯗꯤ ꯅꯪ ꯀꯂꯔ ꯑꯗꯨꯝ ꯇꯧꯕꯦ ꯁꯦꯠꯇꯤꯡ ꯇꯧꯒꯗ꯭ꯔꯣ ꯁꯦꯠꯇꯤꯡ ꯇꯧꯕꯁꯦ ꯄꯩꯁꯥ ꯑꯗꯨꯝ ꯍꯦꯟꯕ꯭ꯔꯣ ꯀꯃꯥꯏꯅ ꯇꯧꯏꯦ
ꯑꯣ ꯁꯤꯦꯗꯤꯤꯡꯁꯦ ꯑꯗꯨꯝ ꯇꯧꯋꯦ ꯂꯣꯏꯅꯃꯛ ꯁꯨꯅ ꯃꯈꯜ ꯁꯨꯅ ꯍꯥꯏꯗꯤ ꯌꯦꯛꯄꯤ ꯍꯛꯄꯤ ꯈꯣꯠꯄꯤ ꯑꯗꯒꯤ ꯤꯡ ꯊꯥꯕꯤ ꯀꯂꯔ ꯔꯦꯠ ꯒ꯭ꯔꯤꯟ ꯑꯦꯅꯤ ꯀꯣ ꯅꯪꯅꯝ ꯂꯣꯏꯅ ꯑꯗꯨꯝ ꯍꯥꯞꯀꯅꯤ ꯑꯗꯣ ꯅꯪꯒꯤꯗꯤ ꯁꯦꯠꯇꯤꯡ ꯊꯥꯕꯁꯦ ꯀꯩꯅꯣ ꯇꯧꯔꯒꯦ ꯅꯪ ꯃꯤ ꯑꯃꯒ ꯄꯨꯔꯛꯑꯣ ꯑꯗꯨꯑꯣꯏꯗꯤ ꯑꯩꯅ ꯅꯪꯒꯤ꯫ ꯀꯂꯔ ꯊꯥꯕꯁꯦ ꯑꯣꯐ꯫
ꯑꯣ ꯃꯤ ꯑꯃ ꯄꯨꯔꯛꯑꯒꯗꯤ꯫ ꯑꯣꯀꯦ ꯍꯣꯏ
ꯑꯗꯨ ꯑꯗꯨꯝ ꯉꯟꯇꯥ ꯂꯥꯛꯑꯣ ꯆꯥꯛꯀ ꯍꯥꯞꯄꯃꯒ ꯁꯤꯗ ꯆꯥꯛ ꯑꯃ ꯐꯨꯜꯗ ꯆ ꯆꯜꯂꯒ ꯍꯛꯇꯣꯛꯑꯒꯀꯣ ꯉꯥꯏꯍꯥꯛ ꯄꯣꯊꯥꯔꯒ ꯀꯣꯏꯕꯁꯨ ꯆꯠꯄ ꯌꯥꯕꯀꯣ
ꯍꯣꯏ ꯑꯦ ꯍꯣꯏ ꯑꯗꯨꯗꯤ ꯅꯪ ꯃꯇꯝꯗꯨ ꯂꯩꯔꯔꯣꯏꯍꯦ ꯅꯣꯡꯃꯗꯤ ꯆꯪꯕꯅꯦ ꯄꯥꯃꯣꯝꯇꯅꯤꯗ ꯑꯩꯈꯣꯏ ꯁ꯭ꯋꯥꯥꯏꯒꯤ ꯃꯃꯤꯠ ꯑꯝꯇ ꯑꯩ ꯍꯛꯀꯦ ꯇꯧꯕꯅꯦ ꯃꯃꯤꯠ
ꯑꯣ ꯍꯥꯛꯑꯣ ꯍꯥꯛꯑꯣ
ꯎꯝ
ꯅꯨꯃꯤꯠ ꯈꯛꯇꯪ ꯂꯣ ꯃꯅꯥꯇꯣꯟꯒꯗꯤ ꯌꯥꯎꯔꯣꯏꯗ꯭ꯔꯣ
ꯎꯝ ꯂꯥꯛꯑꯒ ꯅꯥꯇꯣꯟ ꯆꯤꯝꯄꯥꯟꯗꯤ ꯑꯝꯇ ꯄꯥꯜꯂꯔꯣꯏ
ꯑꯣꯡꯂꯤ ꯃꯃꯤꯠ ꯍꯇꯥ ꯑꯣ ꯃꯃꯤꯠ ꯑꯅꯤꯃꯛ ꯑꯣꯏꯗꯣꯏꯔꯣ ꯅꯥꯃꯇꯪ ꯑꯣꯏꯗꯣꯏꯔꯣ
ꯑꯃꯃꯤꯠꯁ ꯑꯅꯤ ꯑꯣꯏꯍꯜꯂꯒꯦ
ꯑꯣ ꯍꯧꯖꯤꯛꯀꯥꯟꯒꯤ ꯃꯃꯤꯠ ꯑꯅꯤꯗ ꯂꯅ ꯈꯥꯏꯕꯤꯗꯣ
ꯍꯥꯏꯕꯤꯗꯣ ꯑꯗꯨ ꯇꯧꯔꯒꯦ
ꯌꯥꯏ ꯌꯥꯏꯌꯦ ꯑꯗꯨ ꯇꯧꯔ ꯂꯣꯏꯔꯦ ꯀꯩꯗꯧꯔꯒꯦ
ꯎꯝ ꯑꯗꯣ ꯅꯣꯏ ꯔꯦꯠꯇꯤ ꯀꯌꯥꯃꯨꯛ ꯁꯛꯑꯒꯦ
ꯔꯦꯠ ꯍꯥꯏꯁꯦ ꯀꯩꯅꯣꯗ ꯆꯠꯂꯦ ꯃꯥꯒꯤ ꯁꯥꯏꯖꯇ ꯆꯠꯂꯦꯕ ꯁꯥꯏꯖꯇ ꯆꯠꯦ ꯑꯗꯣ ꯅꯪꯒꯤ ꯆꯥꯎꯕꯗꯨꯒꯤ ꯅꯪꯗꯤ ꯀꯩꯁꯨ ꯆꯪꯉꯣꯏꯗ ꯄꯥꯝꯕꯣꯝꯗꯨꯁꯨ ꯑꯗꯨꯝ ꯊꯝꯕꯒꯨꯝꯅ ꯄꯤꯛꯇ꯭ꯔꯨ ꯄꯤꯛꯄꯅꯤꯅꯀꯣ꯫ ꯑꯗꯨꯝ꯫ ꯎꯝ ꯑꯗꯨꯝ ꯑꯩꯅ ꯇꯥꯔ ꯑꯩꯅ ꯌꯦꯡꯉ ꯑꯗꯨꯝ ꯇꯧꯔꯛꯑꯅꯤ ꯀꯩꯗꯧꯔꯒꯦ꯫ ꯇꯧꯕꯇꯕꯨ ꯁꯦꯜ ꯈꯔ ꯌꯥꯝꯗꯤ ꯑꯗꯨꯝ ꯄꯥꯏꯁꯤꯜꯂꯑꯣ꯫
ꯑꯥ ꯍꯣꯏ ꯄꯥꯏꯔꯛꯀꯦ ꯁ
ꯁꯠꯄꯗꯤꯤ ꯌꯥꯗ ꯖꯔ ꯕꯥꯀꯤꯗꯤ ꯅꯨꯡꯉꯥꯏꯗꯧ ꯃꯥꯟꯗꯌꯦ
ꯎꯝ
ꯎꯝ
ꯐꯔꯦ ꯐꯔꯦ ꯑꯗꯨꯗꯤ ꯑꯋꯥꯠꯄꯗꯨꯅ ꯀꯣꯟ ꯑꯃꯨꯛ ꯇꯧꯅꯔꯁꯨ ꯀꯣ
ꯃꯥꯅꯦ ꯃꯥꯅꯦ ꯈꯔ ꯑꯃꯀꯣ ꯈꯔ ꯀꯩꯅꯣ ꯇꯧꯔ ꯈꯣꯠꯂꯒ
ꯅꯪꯒꯤꯁꯦ ꯀꯩꯅꯣ ꯇꯧꯕ꯭ꯔꯣ ꯃꯤꯁꯦ ꯀꯌꯥꯃꯨꯛꯀꯗꯤ ꯑꯗꯨꯝ ꯆꯠꯈ꯭ꯔꯦ
ꯃꯤ ꯐꯅꯌꯥꯝ ꯍꯛꯈ꯭ꯔꯦꯗ ꯑꯗꯨꯝ ꯃꯤ ꯃꯌꯥꯝ ꯍꯛꯈ꯭ꯔꯦ ꯃꯤ ꯑꯅꯤ ꯍꯛꯈ꯭ꯔꯦ
ꯎꯝ ꯃꯤ ꯑꯅꯤꯈꯛ ꯈꯔ ꯑꯣ ꯑꯗꯣ ꯄꯤꯁꯨꯝꯁꯨ ꯍꯧꯖꯤꯛꯀꯥꯟ ꯄꯤꯁꯨꯝ ꯃꯌꯥꯝ ꯍꯛꯅꯩꯗꯅ
ꯍꯥꯏꯑ ꯑꯗꯨꯁꯨ ꯁꯨ ꯃꯧ ꯅꯍꯥ ꯃꯌꯥꯝꯁꯦ ꯍꯛꯀꯤ ꯍꯛꯀꯤ ꯂꯥꯛꯑꯦꯕ ꯑꯍꯟꯈꯩꯁꯦ ꯑꯩꯅ ꯁꯨꯝ ꯑꯍꯟꯗꯗꯤ ꯑꯗꯨꯝꯕꯗꯣ ꯇꯧꯅꯤꯡꯗꯕ ꯍꯥꯏꯗꯤ ꯑꯃꯗꯤ ꯑꯍꯟꯁꯦ ꯅꯨꯡꯉꯥꯏꯇꯦꯗꯅ ꯅꯦꯆꯔꯦꯜ ꯑꯣꯏꯅ ꯊꯝꯅꯤꯡꯕꯗ ꯑꯩꯅ ꯑꯦ ꯑꯩꯗꯤ ꯇꯧꯗꯦꯅ ꯍꯥꯏ ꯑ ꯍꯥꯏꯖꯤꯟꯕ ꯂꯩꯁꯥꯕꯤ ꯃꯆꯥ ꯂꯥꯛꯑꯒꯗꯤ ꯑꯗꯨꯝ ꯍꯛꯑꯦꯕ ꯑꯩꯅ
ꯎꯝ ꯎꯝ
ꯅꯣꯏ ꯅꯆꯟꯅꯨꯄꯤꯁꯤꯡ ꯂꯩꯔꯗꯤ ꯑꯗꯨꯝ ꯄꯨꯔꯛꯑꯣ ꯑꯩꯅ ꯑꯗꯨꯝ
ꯑꯥ ꯑꯥ ꯍꯪꯉꯦ ꯑꯗꯨꯅꯅꯦ ꯑꯉꯥꯡꯈꯩꯗꯣ ꯍꯪꯉꯦꯕ ꯑꯗꯨꯒꯤꯅꯦꯕ ꯍꯂ ꯐꯤꯒꯩ ꯑꯗꯨꯝ ꯐꯛꯅꯤꯡꯉꯁꯨ ꯈꯣꯠꯅꯤꯡꯉꯁꯨ ꯃꯣꯏꯗ ꯀꯩꯅꯣ ꯇꯧꯋꯦ ꯍꯥꯏꯅꯦ ꯃꯣꯏꯗꯤ ꯍꯟꯗꯛꯁꯦ ꯑ ꯃꯌꯥ ꯑꯣꯏꯅ ꯁꯦꯡꯉ ꯍꯥꯏ
ꯃꯣꯏ ꯍꯟꯗꯛꯖꯤꯛ ꯀꯩꯅꯣ ꯍꯧꯖꯤꯛꯀꯥꯟ ꯂꯩ ꯁꯥꯥꯕꯤꯕꯁꯤꯕꯨ ꯌꯥꯊꯤꯗꯕꯀꯥꯔ ꯀꯥꯔꯨꯗꯣꯏꯁꯤꯕꯣ
ꯈꯪꯗꯦ ꯃꯌꯥ ꯁꯦꯡꯅꯤ ꯃꯌꯥꯗꯅꯤ ꯈꯪꯉꯕ
ꯊꯥꯏꯅꯗꯤ ꯌꯥ ꯁꯤꯡꯕ ꯀꯥꯏꯁꯦ ꯂꯩꯔꯝꯕꯄꯣꯟꯗꯦꯕꯀꯣ
ꯑꯥ
ꯎ ꯑꯩ ꯈꯪꯗ꯭ꯔꯦꯗꯛ ꯍꯣꯏꯗ ꯌꯥꯊꯤ ꯀꯥꯗ ꯁꯔꯨ ꯁꯦꯡꯖꯈꯤꯕꯅꯦ ꯃ ꯑꯊꯤ ꯀꯥꯕ ꯍꯥꯏꯕꯁꯦ ꯐꯖꯕ ꯅꯠꯇꯦ
ꯃꯥꯅꯦ ꯐꯖꯕ ꯅꯠꯇꯦ
ꯑꯗꯨ ꯅ ꯉꯧꯅꯕ ꯈꯣꯠꯅꯕ ꯅꯪ ꯍꯤꯗꯥꯛ ꯆꯥꯅꯤꯒꯦ ꯍꯥꯏꯕꯗꯨꯕꯨ ꯀꯃꯥꯏꯅ ꯆꯥꯗ꯭ꯔꯕꯣ ꯀꯃꯥꯏꯅ ꯇꯧꯔꯒꯦ
ꯆꯥꯅꯤꯡꯉꯤꯅꯦꯍꯦ ꯂꯩꯇ ꯂꯩꯇꯕ ꯑꯃ ꯌꯥꯎꯔꯦꯅꯦ
ꯆꯥꯊꯣꯛꯑꯣꯗꯅ ꯑꯗꯨꯗꯤ
ꯑꯥ ꯍꯤꯗꯥꯛ ꯆꯥꯕꯗꯣ ꯃꯦꯟꯃꯥꯟ ꯇꯥꯗ꯭ꯔꯤ ꯑꯩ ꯁꯣꯝꯗ ꯃꯤꯒꯤ ꯃꯊꯥ ꯈꯔ ꯁꯥꯔꯤ ꯍꯟꯗꯛꯁꯦ ꯍꯟꯗꯛ ꯅꯣꯡ ꯅꯤꯅꯤꯁꯦ ꯂꯩꯔꯗꯤ ꯐꯔꯅꯤ ꯀꯃꯥꯏꯅ ꯇꯧꯔꯒ ꯇꯧꯁꯤꯒꯦ ꯀꯦꯅ ꯃꯊꯥꯁꯦ ꯂꯣꯏ ꯄꯕꯤ ꯁꯥꯥꯔꯤꯕ ꯁꯤ ꯑꯃꯇ ꯑꯩꯁ ꯂꯣꯏꯊꯣꯛ
ꯀꯩꯅꯣ ꯇꯧꯔꯒꯦ ꯁꯤꯅꯦ ꯑꯩꯅ ꯈꯜꯂꯤꯁꯦ
ꯑꯗꯨꯁꯨ ꯀꯩꯁꯨ ꯀꯥꯏꯗꯦꯀꯣ ꯑꯃ ꯑꯗꯨꯃꯥꯏꯅ ꯁꯨꯝ ꯌꯦꯠꯁꯟꯅꯔ ꯂꯩꯕ
ꯁꯅꯔ ꯂꯩꯕ ꯅꯨꯡꯉꯥꯏꯇꯦꯕ ꯂꯩꯕ ꯂꯩꯇꯕ ꯁꯤꯝꯇꯗꯤ ꯑꯩ ꯇꯧꯔꯒꯦ ꯋꯥ
ꯁꯝꯃꯒꯦ ꯁꯝꯃꯒꯦ ꯃꯥꯒꯤꯁꯤ ꯀꯔꯤ ꯅꯣ ꯁꯣꯝ ꯀꯥꯟꯁꯦ ꯕꯨꯠ ꯇꯝꯅꯕ ꯌꯥꯝ ꯃꯥꯜꯂꯤꯁꯦ ꯀꯩꯒꯤ ꯑꯣꯏꯖꯥꯠꯅꯣ
ꯅꯨꯡꯁꯤꯠ ꯁꯦꯠꯄꯩ ꯑꯣꯏꯔꯝꯒꯅꯤꯌꯦ
ꯎ ꯑꯗꯨ ꯅꯪꯒꯤ ꯃꯤꯗꯣ ꯑꯝꯇꯪꯗꯤ ꯐꯨꯅꯤꯡꯉꯦ ꯐꯨꯁꯤꯔꯣ
ꯑꯩꯒꯤ ꯃꯤꯗꯨꯔꯣ ꯑꯁ ꯑꯣꯖꯟꯗꯕꯅ ꯇꯜꯂꯦꯗ ꯐꯨꯔꯨꯕꯗꯤꯌꯥꯕꯨ
ꯂꯨꯝꯐꯨ ꯅꯥꯎꯔꯤꯅ ꯑꯝꯇꯪ ꯁꯦꯠꯁꯤꯔꯣ ꯂꯣꯟꯅ ꯑꯩꯈꯣꯏꯅ ꯈꯪꯍꯟꯗꯕꯤꯢ
ꯑꯗꯨ ꯌꯥꯔꯣꯏ ꯈꯪꯗꯦ ꯗꯨꯝ ꯑꯩꯅꯅꯦꯕ
ꯎꯝ ꯈꯪꯉꯣꯏꯌꯦ ꯃꯣꯏ ꯂꯩꯀꯥꯏ ꯆꯠꯂ ꯁꯦꯠꯂ ꯂꯣꯏꯔꯦ
ꯑꯣ ꯍꯣꯏ ꯃꯣꯏ ꯃꯣꯏ ꯂꯩꯀꯥꯏ ꯆꯠꯂꯧꯕꯗꯤ ꯁꯦꯠꯄ ꯌꯥꯅꯤ
ꯍꯥꯏꯗꯤ ꯌꯥꯝꯅ ꯊꯥꯖꯟꯅꯤꯡꯉꯦꯕ ꯌꯥꯝ ꯅꯨꯡꯁꯤꯗꯦꯕ ꯌꯥꯝ ꯍꯥꯎꯇꯦꯕ ꯁꯛꯇꯇꯥꯗꯣ
ꯑꯣ ꯀꯩ ꯍꯦꯟꯖꯥꯡ ꯆꯥꯔꯒꯦ ꯉꯁꯤꯁꯦ
ꯉꯁꯤꯁꯦ ꯑꯦ ꯅꯪꯁꯦ ꯑꯅꯤꯔꯛ ꯍꯪꯖꯜꯂꯛꯑꯦꯗ ꯇꯜꯂꯤꯗ ꯀꯥꯡꯪꯁꯣꯏ ꯆꯩ ꯀꯥꯡꯁꯣꯏ ꯅꯪ ꯕ꯭ꯔꯦꯟꯁꯨ ꯌꯥꯝ ꯐꯠꯇ꯭ꯔꯦꯗ ꯑꯩꯉꯣꯟꯗꯒꯤ ꯍꯦꯟꯖꯜꯂꯦꯗꯅ
ꯃꯊꯥ ꯃꯌꯥꯝꯗꯨ ꯅꯧꯔꯝꯅꯤ ꯇꯧꯔꯤꯁꯦ
ꯎꯝ
ꯒꯤꯌꯥꯜ ꯇꯥꯗꯦ
ꯊ
ꯅꯪꯗꯤ ꯆꯥꯕ ꯈꯣꯠꯄ
ꯑ ꯆꯥꯕ ꯈꯠꯇꯦꯗ ꯌꯥꯔꯦ ꯈꯪꯒꯗꯅꯦ ꯌꯥꯗꯤꯌꯦ ꯀꯛꯑꯒ ꯑꯗꯨꯝ ꯆꯥꯔꯤꯑ ꯆꯤꯟꯖꯥꯛ ꯀꯛꯑꯒ ꯆꯥꯐꯝ ꯊꯛꯄ ꯄꯣꯡꯈꯥꯡꯗꯦꯗ ꯑꯗꯨꯅ
ꯑꯣ
ꯍꯥꯏꯗꯤ ꯈꯤꯇꯪ ꯍꯥꯎꯅ ꯊꯨꯝꯅ ꯆꯥꯏ ꯈꯜꯂꯁꯤ ꯃꯆꯜ ꯊꯥꯛꯄ ꯌꯥꯏ ꯌꯥꯗꯦꯅ ꯅꯤꯡꯁꯤꯡꯉꯛꯄꯗꯅꯦ ꯕꯤꯠꯀ ꯂꯣꯏ ꯇꯦꯛꯑꯦꯕ ꯃꯆꯜ ꯍꯥꯏꯗꯤ ꯄꯣꯠ ꯆꯩꯗꯣ ꯍꯥꯏꯗꯤ ꯀꯥꯡꯁꯣꯏꯗ ꯊꯣꯡꯉꯁꯨ ꯀꯩꯅꯣꯝꯍꯦꯛ ꯊꯥꯛꯆꯅꯤꯡꯕ ꯈꯥꯃꯦꯟꯁꯤꯡꯕ ꯈꯤꯖꯤꯒꯤ ꯍꯥꯞꯅꯤꯡꯕ ꯂꯩ
ꯎꯝ ꯎꯝ
ꯇꯧꯖꯉ ꯆꯖꯅꯤꯡꯉ ꯅꯗꯨꯒ ꯎ
ꯑꯃꯠꯇ ꯍꯦꯛ ꯐꯪꯗꯦꯗ
ꯐꯪꯗ꯭ꯔꯦ ꯂꯣꯁ ꯑꯣꯏꯔꯦ ꯑꯩ
ꯎꯝ
ꯃꯣꯏ ꯏꯃꯨꯡꯁꯤꯕꯨ ꯑꯁꯦꯌꯥꯝ ꯂꯥꯡꯉꯤꯁꯤꯕꯨ ꯀꯔꯤ ꯅꯨꯡꯊꯟꯅꯤ ꯀꯥꯏꯅ ꯈꯤꯇꯪ ꯄꯣꯊꯥꯔ ꯇꯨꯝ ꯈꯣꯠ ꯂꯩꯕꯒꯤ ꯃꯇꯝ ꯂꯩ ꯇ꯭ꯔꯖꯥꯠꯂꯣ ꯃꯣꯏ
ꯂꯦꯞꯄꯨꯢ ꯏꯕꯦꯝꯃ ꯑꯍꯤꯡ ꯅꯣꯡꯌꯥꯏꯗꯅꯦ ꯂꯦꯞꯇꯣꯏꯁꯦ ꯁꯨꯡꯂꯦꯞ ꯂꯦꯞꯄꯣꯏ
ꯌꯦꯄꯣ ꯅꯠꯇꯦ ꯉꯥꯏꯍꯥꯛꯇꯪꯒ ꯄꯣꯊꯥꯗꯅ ꯅꯨꯡꯊꯤꯟꯒꯤ ꯋꯥꯈꯜ ꯂꯩꯇꯦ ꯍꯥꯏꯕꯅꯤꯗ
ꯑꯗꯨ ꯇꯧꯗꯨꯅ ꯂꯩꯗꯣꯏꯔꯝꯕ꯭ꯔꯥ
ꯁꯤꯗꯤ ꯕꯦꯔꯥ ꯌꯥꯝ ꯀꯥꯗꯧ ꯃꯥꯜꯂꯦꯕꯣ
ꯎꯝ ꯏꯕꯥꯅꯤꯒꯤ ꯍꯥꯟꯅꯒꯤꯅ ꯅꯨꯡꯉꯥꯏꯇ꯭ꯔꯥ
ꯎꯝ ꯑꯁ ꯍꯥꯟꯅꯩꯗꯨꯁꯨ ꯂꯝꯕꯤ ꯊꯤꯡꯕꯤꯈ꯭ꯔꯦ ꯑꯗꯨ ꯑꯗꯨ ꯊꯤꯡꯉꯝꯗ꯭ꯔꯗꯤ ꯑꯗꯨ ꯊꯤꯡꯉꯝꯗ꯭ꯔꯗꯤ ꯏꯕꯅꯤ ꯍꯧꯖꯤꯛ ꯆꯠꯄ ꯌꯥꯏꯀꯣ ꯌꯥꯏ ꯑꯗꯨ ꯍꯦꯛ ꯏꯁꯁꯥꯥꯁꯦ ꯍꯪꯕꯏ ꯎ ꯁꯨꯅꯤꯌꯥꯁꯨ ꯅꯣꯏꯗ ꯂꯩꯍꯧꯔꯤꯕꯅꯤꯅꯦ ꯑꯣ ꯇꯃꯣꯜꯃ ꯋꯥꯔꯤ ꯇꯧꯍꯧꯔꯤ ꯃꯥꯁꯨ ꯊꯤ ꯍꯥꯏꯔꯝꯕꯅꯦ ꯉꯁꯥꯏ ꯑꯗꯩꯁꯨ ꯇꯥꯜꯂꯅꯤꯅ
ꯑꯥ
ꯑ ꯦ ꯁꯤꯉꯗ ꯎꯝ
ꯈꯣꯏꯅ ꯑꯃꯗ ꯑꯃꯨꯛ ꯆꯦꯜꯂꯤ ꯃꯣꯏꯅ ꯑꯃꯗ ꯑꯃꯨꯛ ꯆꯦꯜꯂꯤ
ꯑꯣꯗꯣ ꯐꯔꯦꯁꯦ ꯑꯩ ꯑꯩ ꯀꯥꯎꯔꯤꯅꯦ
ꯀꯔꯤꯅꯣ
ꯍꯣꯏ ꯍꯣꯏ